ꯍꯜꯂꯣ ꯍꯜꯂꯣ
ꯀꯩꯗꯧꯔꯤꯒꯦ ꯅꯨꯡꯉꯥꯏꯔꯤꯌꯦꯦ ꯅꯪꯅꯤ ꯀꯩꯖꯔꯔꯤꯌꯦ
ꯑꯩ ꯍꯧꯖꯤꯛ ꯀꯔꯤꯁ ꯇꯗꯦ
ꯑꯥ
ꯅꯗꯤ
ꯑꯩꯗꯤ ꯊꯕꯛ ꯇꯧꯔꯝꯃꯅꯤ
ꯑꯣ ꯑꯩꯗꯤ ꯒꯦꯝ ꯁꯥꯟꯅꯕ ꯂꯌꯦ
ꯑ ꯃꯣꯕꯥꯏꯜ ꯂꯤꯖꯦꯟ ꯁꯥꯟꯅꯕ꯭ꯔꯣ ꯅꯪ
ꯑꯣ ꯍꯥ
ꯃꯣꯕꯥꯏꯜ ꯂꯤꯖꯦꯟ ꯁꯥꯅꯩꯔꯣ
ꯅꯠꯇꯦ ꯃꯣꯕꯥꯏꯜ ꯂꯤꯖꯦꯟ ꯅꯠꯇꯦ ꯀꯦꯟꯗꯤ ꯀ꯭ꯔꯁ ꯁꯟ
ꯑꯣ ꯅꯨꯡꯉꯥꯏꯕ꯭ꯔꫭ
ꯅꯨꯡꯉꯥꯏꯔꯦ
ꯎꯝ
ꯅꯥꯟꯁꯨ ꯅꯟꯗꯤ ꯑ ꯑꯣꯐꯂꯥꯏꯟ ꯒꯦꯝꯁꯒꯨꯝꯕ ꯑꯩ ꯑꯣꯟꯂꯥꯏꯟ ꯒꯦ ꯒꯦꯝꯁꯀꯨꯝꯕ ꯁꯥꯟꯅꯕ꯭ꯔꯣ
ꯁꯥꯅꯥꯗꯦ
ꯀꯔꯤꯅꯣ
ꯑꯩꯗꯤ ꯁꯥꯅꯥꯗꯦ ꯑꯩꯗꯤ ꯐꯦꯁꯕꯨꯛ ꯀꯨꯝꯕ ꯄꯥꯏꯔꯒ ꯂꯩ
ꯑꯣ ꯅꯥꯟ ꯐꯦꯁꯕꯨꯠ ꯄꯥꯝꯕ꯭ꯔꯣ
ꯎꯝ ꯄꯥꯃꯦ
ꯑꯗꯨ ꯅꯥꯟ ꯑꯝ ꯖꯒꯣꯏꯒꯨꯝꯕ ꯁꯥꯟꯅꯕ꯭ꯔꯣ
ꯇꯥꯗ
ꯑꯣ ꯖꯒꯣꯏ ꯇꯥꯗꯦ
ꯖꯒꯣꯏꯒꯨꯝꯕ ꯁꯥꯕ꯭ꯔꯥꯕ
ꯍꯣꯏ
ꯁꯥꯗꯦ ꯅꯪ ꯁꯥꯕ꯭ꯔꯥ
ꯑꯩ ꯑꯩꯗꯤ ꯁꯥꯗꯦ ꯑꯩꯗꯤ ꯑꯩꯒꯤ ꯕꯣꯗꯤ ꯀꯣ ꯑꯩꯒꯤ ꯕꯣꯗꯤꯀꯣ ꯕꯣꯗꯤꯗꯤ ꯐ꯭ꯂꯦꯛꯁꯤꯕꯜ ꯑꯣꯏꯗꯦ ꯑꯗꯨꯅꯦ
ꯑꯩꯁꯣ ꯑꯣꯏꯖꯡꯗꯦ
ꯁꯥꯕ ꯍꯥꯏꯗꯦ
ꯑꯩꯁꯨ ꯍꯩꯇꯦ
ꯍꯣꯏ
ꯅꯪ ꯀꯩ ꯆꯥꯏ ꯅꫭ
ꯑꯩ ꯍꯨꯖꯤꯛ ꯃꯤꯃꯤ ꯁꯤꯡꯖꯨ ꯆꯥꯕꯒ ꯂꯥꯌꯦ
ꯑꫭꯛ ꯆꯥꯛꯀꯅꯤ ꯀꯣ
ꯍꯣꯏ ꯃꯣꯔꯣꯛꯗꯤ ꯌꯥꯝꯅ ꯁ-ꯁꯥꯗꯦ ꯅꯪꯁꯨ ꯂꯥꯑꯣ ꯆꯥꯋꫭ
ꯂꯥꯛꯀꯦ ꯑꯗꯨꯗꯤ
ꯈꯣꯏꯔꯨꯝꯗ ꯂꯥꯛꯑꯣꯀꯣ
ꯎꯝ ꯂꯥꯛꯀꯦ ꯂꯥꯛꯀꯦ ꯅꯪꯁꯨ ꯑꯩꯗꯤ ꯁꯟ ꯆꯥꯅꯤꯡꯉꯤ ꯕꯤꯁ ꯆꯥꯅꯤꯡꯉꯤ ꯎꯝ
ꯑꯩ ꯑꯩꯁꯨ ꯆꯠꯅꯤꯡꯉꯦ
ꯆꯥꯁꯤꯀꯣ ꯑꯈꫭꯏ ꯂꫭꯏꯔ ꯀꯥꯟꯗ
ꯍꯣꯏ ꯅꯪ ꯃ-ꯃꯅꯨꯡꯁꯥ ꯄꯥꯝꯕ꯭ꯔꯣ
ꯑ ꯄꯥꯃꯦ ꯅꯪꯁꯨ ꯆꯥꯕ꯭ꯔꯥ
ꯍꯣꯏ ꯑꯩꯁꯨ ꯄꯥꯝꯃꯦ
ꯁꯨ ꯄꯥꯃꯦ
ꯑꯗꯨ ꯕꯤꯇ꯭ꯔ ꯑꯃ ꯂꯥꯑꯦꯀꯣ ꯕꯤ-ꯕꯤꯇ꯭ꯔ ꯑꯗꯨ ꯑꯗꯨ ꯁꯨ ꯑꯗꯨ ꯄꯥꯝꯃꯦ ꯑꯥꯏꯗꯤ
ꯎꯝ ꯑꯩꯁꯨ ꯄꯥꯝꯃꯦ ꯅꯪꯁꯨ ꯄꯥꯝꯕ꯭ꯔꯥ
ꯍꯣꯏ ꯄꯥꯝꯃꯦ ꯑꯦꯗꯨ ꯑ ꯌꯦꯟꯒꯤ ꯒꯜ-ꯒꯜ-ꯒꯜꯂꯦꯖꯥꯒꯨꯝꯕ ꯄꯥꯝꯕ꯭ꯔꯣꯅꯪ
ꯄꯥꯕ
ꯑꯩꯁꯨ ꯑꯗꯨ ꯄꯣꯔꯗꯦ
ꯄꯨꯁꯨ ꯄꯥꯝꯃꯦ
ꯑꯁ ꯑꯩꯁꯨ ꯑꯗꯨ ꯉꯗꯤ
ꯉꯁꯨꯁꯨ ꯄꯅꯦ
ꯑ ꯑ ꯁꯦ ꯄ꯭ꯔꯥꯝ ꯄ꯭ꯔꯥꯝꯒꯨꯝꯕ ꯄꯥꯝꯕ꯭ꯔꯣ ꯑꯣꯛꯇꯕꯥꯥꯁ ꯄ꯭ꯔꯥꯎꯟꯒꯨꯝꯕ ꯁꯤꯐꯠ
ꯍꯥꯎꯣꯏꯦ
ꯑ ꯑꯩꯁꯨ ꯍꯋꯥꯏ
ꯅꯪꯕꯨ ꯑꯩꯠ ꯍꯟꯗ꯭ꯔꯦꯠ ꯄꯤꯔ ꯇꯥꯔꯦ
ꯑꯣ
ꯑꯩꯗꯤ ꯁꯤ ꯐꯨꯗꯀꯤ ꯀꯣꯝꯕꯣꯗꯣ ꯇꯨ ꯊꯥꯎꯖꯟ ꯄꯤꯈꯤꯕꯗꯣ
ꯍꯣꯏ ꯑꯣ ꯕꯀꯦꯠ ꯑꯃꯗꯤ ꯕꯀꯦꯠ ꯑꯃꯗ ꯇꯨ ꯊꯥꯎꯖꯟ ꯊ꯭ꯔꯤ ꯍꯟꯗ꯭ꯔꯦꯗ ꯍꯥꯏꯌꯦꯀꯣ ꯁꯤꯐꯨꯗꯤ
ꯄꯤꯕ ꯂꯩꯑꯦ ꯑꯗꯨꯒ ꯋꯥꯟ ꯊꯥꯎꯖꯟ ꯇꯨ ꯍꯟꯗ꯭ꯔꯦꯠ ꯐꯤꯕꯝꯁꯨ ꯆꯥꯔꯛꯑꯦ ꯑꯩꯗꯣ ꯍꯥꯎꯋꯦ ꯑꯗꯨꯁꯨ ꯀꯩꯅꯣꯗ ꯁꯤꯜꯂꯥꯎꯗ
ꯑꯣ ꯑꯩꯈꯣꯏꯗꯤ ꯂꯥꯁ ꯇꯥꯏꯝ ꯥꯛ ꯁꯤꯄ ꯆꯥꯈ꯭ꯔꯦꯀꯣ ꯕꯛꯀꯦꯠ ꯑꯃ ꯕꯛꯀꯦꯠ ꯑꯅꯤ ꯆꯥꯈ꯭ꯔꯦ ꯑꯩꯈꯣꯏ ꯇꯔꯨꯛꯇꯤꯀꯣ
ꯑꯥ
ꯑꯗꯨ ꯕꯛꯀꯦꯠ ꯑꯃꯗ ꯇꯨ ꯊꯥꯎꯖꯟ ꯊ꯭ꯔꯤ ꯍꯟꯗ꯭ꯔꯦꯠꯅꯦ
ꯕꯛꯀꯦꯠ ꯑꯃꯗ ꯑꯩꯗꯤ ꯋꯥꯟ ꯊꯥꯎꯖꯟ ꯇꯨ ꯍꯟꯗ꯭ꯔꯦꯠ ꯄꯤꯕꯤꯔꯣ ꯋꯥꯟ ꯊꯥꯎꯖꯟ ꯇꯨ ꯍꯟꯗ꯭ꯔꯦꯠ ꯄꯤꯕ ꯆꯥꯏ ꯑꯗꯣ ꯑ ꯕꯤꯛ ꯑꯣꯏꯕꯅ ꯋꯥꯟ ꯇꯨ ꯊꯥꯎꯖꯟ ꯑꯣꯏꯌꯦ
ꯑꯣ ꯍꯣꯏ ꯑꯩꯈꯣꯏ ꯑꯩꯈꯣꯏꯒꯤ ꯕꯥꯀꯦꯗꯤꯕꯤꯠ ꯑꯣꯏꯔꯦ ꯆꯥꯎꯋꯦ
ꯄꯤꯛ ꯇꯨꯗꯤ ꯇꯨ ꯊꯥꯎꯖꯟ ꯇꯤꯌꯦ
ꯑꯣ ꯑꯗꯨꯗꯤ ꯀꯔꯤꯅꯣ ꯑꯩꯈꯣꯏꯗꯤ ꯑꯩꯈ ꯑꯩꯈꯣꯏꯗ ꯇꯨ ꯊꯥꯎꯖꯟ ꯊ꯭ꯔꯤ ꯍꯟꯗ꯭ꯔꯦꯗ ꯂꯣꯏꯔꯦ
ꯇꯥꯡ ꯑꯥ ꯍꯦꯃꯜ
ꯁꯤ ꯁꯥꯎ ꯁꯥꯎꯔꯅꯤ ꯁꯥꯒꯅꯤ
ꯍꯦꯃꯜ ꯎꯝ
ꯅꯨꯡꯉꯥꯏꯇꯦ
ꯅꯨꯡꯉꯥꯏꯇꯦ ꯁꯥꯏꯅ ꯁꯥꯕ
ꯍꯣꯏ ꯎꯝ ꯁꯦꯝ ꯄ꯭ꯔꯥꯏꯁ ꯔꯦꯟꯖ ꯑꯣꯜꯔꯦꯗꯤ ꯌꯥꯏꯌꯦ ꯑꯗꯨ ꯁꯦꯝ ꯑꯈꯣꯏꯕꯨꯗꯤ ꯀꯣꯁꯂꯤ ꯇꯧꯋꯦꯀꯣ
ꯑꯥ
ꯑꯗꯨ ꯑꯗꯨꯗꯤ ꯌꯥꯔꯦ ꯆꯥꯕꯒ ꯍꯥꯎꯔꯦ ꯑꯗꯨꯅꯦ ꯑꯩꯗꯤ ꯁꯥꯎꯗꯦ ꯅꯪ ꯐꯨꯔꯤꯠ ꯑꯃ ꯄꯥꯝꯕ꯭ꯔꯣ
ꯀꯩ ꯐꯨꯔꯤꯠꯅꯣ
ꯑ ꯐꯨ ꯐꯨꯔꯤꯗꯤ ꯀꯩ ꯍꯥꯏꯕꯤꯒꯦ ꯑꯩ ꯁꯦꯅꯦꯛꯒꯨꯝꯕ ꯁꯦꯠꯄꯒ ꯐꯨꯔꯤꯠ ꯃꯦꯆꯤꯟ ꯑꯣꯏꯒꯥ ꯐꯨꯔꯤꯠ
ꯌꯥꯝꯅ ꯇꯥꯏꯠ ꯑꯣꯏꯕ꯭ꯔꯣ ꯑꯩ ꯍꯣꯔꯦꯟ ꯌꯦꯡꯒꯦ
ꯂꯨꯁ ꯐꯤꯠ ꯑꯣꯏꯔꯦ ꯍꯣꯏ ꯌꯦꯡꯉꯣ ꯍꯣꯏ ꯑꯩꯒꯤꯅꯦ
ꯄ꯭ꯔꯥꯏꯁꯇꯤ ꯀꯌꯥꯔꯥ
ꯄ꯭ꯔꯥꯏꯁꯗꯤ ꯎꯝ ꯑꯣ ꯑꯣ ꯅꯠꯇꯦ ꯈꯔ ꯇꯥꯏꯠ ꯑꯣꯏꯋꯦ ꯄ꯭ꯔꯥꯏꯖꯗꯤ ꯍꯟꯗ꯭ꯔꯦꯠ ꯑꯣꯏꯔꯦ
ꯌꯦꯡꯒꯦ ꯇꯥꯏꯠ ꯑꯣꯏꯕ꯭ꯔꯣ ꯑꯣꯏꯗꯕ꯭ꯔꯗꯣ ꯑꯩꯉꯣꯟꯗ
ꯈꯟꯗꯦꯗ ꯅꯪ ꯂꯥꯛꯑꯣ ꯇ꯭ꯔꯥꯏ ꯇꯧꯔꯣ ꯀꯣ
ꯑꯥ ꯇꯧꯀꯦ
ꯕ꯭ꯂꯦꯛ ꯀꯂꯔꯅꯦ ꯑꯃꯨꯕꯥꯅꯦ ꯑꯗꯨ ꯅ ꯅꯈꯣꯏꯗꯤ ꯐꯦꯅꯦꯛꯍ ꯕꯖꯥꯔꯗ ꯕꯖꯥꯔꯗ ꯑꯩꯗꯤ ꯐꯥꯔꯁ ꯇꯥꯏꯝꯗꯤ ꯆꯅꯤ ꯆꯅꯤ ꯒꯤ ꯌꯥꯡꯈꯥꯏ ꯂꯣꯏꯔꯦ ꯀꯣ ꯇꯨ ꯐꯤꯐꯇꯤꯅ ꯑꯗꯣ ꯑꯏꯗꯤ ꯋꯦꯔꯁꯨ ꯇꯧꯁꯨ ꯇꯧꯗꯦ ꯑꯝꯇꯁꯨ ꯋꯦꯔ ꯇꯧꯗꯦ
ꯅꯉꯣꯟꯗ ꯕꯤꯒꯦꯁ ꯑꯣꯏꯔꯦ
ꯅꯠꯇꯦ ꯕꯤꯛ ꯅꯠꯇꯦ ꯑꯗꯨꯗꯤ ꯑꯩꯗꯤ ꯄꯥꯝꯗꯦ
ꯑꯣ
ꯑꯗꯨꯅꯦ ꯅꯪ ꯄꯥꯝꯃꯦꯃꯦ ꯄꯥꯝꯃꯦꯗꯤ ꯂꯧꯔꯣ ꯄꯥꯝꯗꯦꯗꯤ ꯌꯥꯔꯅꯤ
ꯌꯦꯡꯒꯦ
ꯍꯣꯏ ꯌꯦꯡꯉꯣ ꯑꯗꯨ ꯅꯪ ꯑ ꯐꯦꯁ ꯀ꯭ꯔꯤꯝꯗꯤ ꯀꯔꯤꯒꯤ ꯀ꯭ꯔꯤꯝ ꯃꯤꯁ ꯇꯧꯋꯦ
ꯑꯩꯗꯤ ꯗꯥꯛꯇꯔ ꯔꯨꯁꯤꯒꯤ ꯇꯧꯋꯦ
ꯑꯣ ꯅꯨꯡꯉꯥꯏꯕ꯭ꯔꯣ
ꯎꯉꯥꯏꯌꯦ ꯁꯨꯝ ꯅꯗꯤ ꯀꯩ ꯇꯧꯋꯦ
ꯑꯩ ꯂꯦꯛꯃꯤ
ꯀꯌꯥ ꯄꯤꯌꯦ
ꯂꯥꯏꯛ ꯃꯦꯗꯤ ꯑꯦꯁ ꯄꯤ ꯑꯦꯐ ꯊꯥꯔꯇꯤꯅꯦ ꯑ ꯑꯦꯁ ꯄꯤ ꯑꯦꯐ ꯐꯤꯐꯇꯤꯁꯨ ꯚꯥꯏ ꯇꯧꯑꯣꯏꯀꯣ ꯑꯗꯨ ꯍꯣꯏ ꯐꯤꯐꯇꯤ ꯑꯃ ꯂꯩꯑꯦ ꯊꯥꯔꯇꯤ ꯑꯃ ꯂꯩꯑꯦ ꯐꯤꯐꯇꯤꯗꯤ ꯍꯥꯏꯗꯤ ꯌꯥꯝꯅ ꯅꯨꯡꯉꯥꯏꯇꯦ ꯑꯗꯨ ꯊꯥꯔꯇꯤ ꯅꯥ ꯌꯨꯁ
ꯁꯟꯁꯀ꯭ꯔꯤꯟꯒꯤ ꯃꯥꯔꯤꯌꯣ ꯁꯤꯖꯤꯟꯅꯩ
ꯐꯣꯔ ꯍꯟꯗ꯭ꯔꯦꯠꯅ ꯐꯪꯉꯦ
ꯑꯣ ꯁꯟꯁꯀ꯭ꯔꯤꯟꯗꯤ ꯃꯌꯣ ꯁꯤꯖꯤꯟꯅꯩꯌꯦ
ꯆꯤꯟ ꯑꯣꯏꯕ꯭ꯔꯣ
ꯑꯥ ꯑꯩꯣꯟꯅꯅꯨꯡ ꯍꯥꯏꯑ
ꯑꯩꯗꯤ ꯃꯥ ꯄ꯭ꯔꯣꯗꯗꯤ ꯈꯔ ꯇꯥꯜꯂꯦꯀꯣ
ꯀꯔꯤꯒꯤꯔꯥ ꯍꯣꯡꯕꯒꯦ ꯄ꯭ꯔꯥꯏꯁ
ꯅꯠꯇꯦ
ꯅꯉꯣꯟꯗ ꯆꯥꯟꯅꯗꯕ꯭ꯔꯥ
ꯑꯩ ꯍꯣꯏ ꯑꯗꯨꯅꯦ
ꯑꯣꯝ ꯑꯩꯗꯤ ꯅꯨꯡꯉꯥꯏꯌꯦ
ꯎꯝ ꯎ ꯐꯔꯦ ꯐꯔꯦ ꯅꯪ ꯅꯨꯡꯉꯥꯏꯔꯗꯤ ꯑꯗꯨ ꯑꯩ ꯅꯥꯝꯄꯤꯔꯨꯒ꯭ ꯄꯥꯝꯕ꯭ꯔꯣ
ꯀꯔꯤ ꯑ ꯀꯩ ꯀꯔꯥ
ꯁꯟꯁꯀ꯭ꯔꯤꯟ ꯐꯗ ꯈꯔ ꯐꯥꯎꯟꯗꯦꯁꯟ ꯃꯥꯜꯂꯦ
ꯑꯥ ꯄ꯭ꯔꯥꯏꯁ ꯀꯌꯥ ꯑꯣꯏꯕ꯭ꯔꯥ
ꯄ꯭ꯔꯥꯏꯁꯗꯤ ꯎ ꯊ꯭ꯔꯤ ꯍꯟꯗ꯭ꯔꯦꯠ ꯊ꯭ꯨ ꯍꯟꯗ꯭ꯔꯦꯠ ꯐꯤꯐꯇꯤ ꯅꯠꯇ꯭ꯔꯗꯤ ꯁꯤꯛꯁꯇꯤ ꯃꯥꯜꯂꯦ ꯑꯗꯨ ꯑꯩ ꯑꯃꯈꯛꯇ ꯑꯦꯄ꯭ꯂꯥꯏ ꯇꯧꯑꯣꯦꯀꯣ ꯑꯗꯨꯅ ꯑꯩꯗꯤ ꯐꯥꯎꯟꯗꯦꯁꯟꯒꯨꯝꯕ ꯃꯥꯜꯂꯦ ꯃꯦꯀꯞ ꯇꯧꯕ ꯃꯥꯜꯂꯦ
ꯎꯝ ꯑꯗꯨꯗ ꯑꯣꯅꯥꯅ ꯀꯗ ꯄ
ꯑꯩꯗꯤ ꯇꯥꯜꯂꯦ ꯑꯗꯨ ꯑꯗꯨ ꯑꯩ ꯊ꯭ꯔꯤ ꯍꯟꯗ꯭ꯔꯦꯗ ꯁꯦꯜ ꯔꯤꯁꯦꯜ ꯇꯧꯕꯤꯒꯦ
ꯐꯔꯤꯁꯦꯜ ꯊ ꯃꯤꯒꯦ ꯎꯝ
ꯗꯕꯥꯗꯤ ꯈꯔ ꯆꯥꯎꯋꯦ
ꯑꯣ ꯑꯩ ꯌꯦꯡꯒꯦ ꯏ ꯂꯥꯛꯀꯦ
ꯍꯣꯏꯅ ꯑꯩꯈꯣꯏꯗꯤ ꯃꯦꯀꯞꯀꯨꯝꯕ ꯗ꯭ꯔꯦꯁ ꯁꯦꯠꯄꯒ ꯃꯦꯀꯞꯀꯨꯝꯕ ꯌꯥꯝꯅ ꯇꯧꯋꯦꯀꯣ ꯑꯗꯨꯅꯦ ꯍꯣꯏ ꯅꯈꯣꯏꯥꯝ
ꯑꯣꯟꯂꯥꯏꯟꯗꯒꯤ ꯁꯣꯞꯄꯤꯡ ꯇꯧꯕ꯭ꯔꯥ
ꯑꯣꯟꯂꯥꯏꯟ ꯅꯠꯇꯦ ꯕꯖꯥꯔꯗ ꯂꯧꯔꯒ ꯂꯥꯛꯏ
ꯉꯔꯥꯡ ꯉꯧꯕ
ꯎꯝ ꯅꯔꯝ ꯅꯔꯅ ꯇꯦꯂꯥꯁ ꯇꯥꯏꯝ ꯂꯧꯈ꯭ꯔꯦꯥꯏ
ꯑꯗꯨꯒ ꯅꯨꯡꯉꯥꯏꯇ꯭ꯔꯕ ꯁꯤꯖꯤꯟꯅꯕ
ꯍꯣꯏ ꯑꯩ ꯁꯟꯁꯀ꯭ꯔꯤꯟꯗꯤ ꯃꯌꯥꯝ ꯂꯣꯟꯅ ꯂꯧꯈ꯭ꯔꯦ ꯑꯗꯨꯁꯨ ꯂꯣꯛꯈ꯭ꯔꯦ ꯑꯗꯨꯗꯤ ꯑꯩꯗꯤ ꯇꯜꯂꯦ ꯃꯦꯆꯤꯟ ꯑꯗꯣ ꯏꯁꯄꯣꯟꯁ ꯍꯣꯏ ꯏꯁꯄꯣꯟꯁ ꯂꯧꯕꯒ ꯇꯞ ꯇꯦꯞ ꯇꯞ ꯇꯋ ꯑꯗꯨꯅ ꯑꯩꯗꯤ ꯇꯥꯂꯦ ꯀꯣ ꯑꯗꯨ ꯑꯗꯨꯗꯤ ꯐꯖꯅ ꯍꯣꯏ ꯐꯖꯅꯁꯨ ꯍꯥꯏꯗꯦ ꯑꯩ ꯇꯧꯕꯒ ꯍꯥꯏꯗꯦ ꯑꯗꯨꯅ ꯍꯥꯏꯗꯤ ꯇꯥꯜꯂꯦ ꯑ ꯁꯤ ꯑꯁꯤ ꯑꯃ ꯂꯩꯌꯦ ꯌꯨꯁ ꯇꯧꯗꯦ ꯑ ꯑꯗꯨ ꯏꯁꯣꯔ ꯒꯤ ꯁꯟꯁ꯭ꯀ꯭ꯔꯤꯟꯁꯨ ꯑꯃ ꯂꯑ ꯑꯗꯨ ꯂꯦꯛꯃꯤꯒꯤꯗꯤ ꯑꯅꯤ ꯂꯩꯑ
ꯎꯝ ꯃꯥꯔꯤꯑꯣꯅ ꯌꯦꯡꯒꯦ
ꯎꯝ ꯂ ꯑꯣꯀꯣ ꯌꯦꯡꯉꯣ
ꯑ ꯌꯦꯗꯤ
ꯍꯣꯏ ꯅꯝ ꯄꯥꯝꯔꯗꯤ ꯂꯧꯔꯣ
ꯎꯝ
ꯎꯝ
ꯅꯣꯏ ꯖꯣꯔꯣꯛꯁ ꯇꯧꯕ ꯆꯠꯀꯗ꯭ꯔꯣ
ꯎ ꯆꯠꯇꯦ ꯆꯠꯇꯦ ꯅꯈꯣꯏ ꯅꯈꯣꯏꯒꯤ ꯔꯨꯝꯃꯨꯁ ꯃꯨꯁꯂꯤꯝ ꯅꯨꯄꯤ ꯑꯅꯤ ꯂꯥꯛꯌꯦꯀꯣ ꯑꯃ ꯂꯥꯛꯌꯦꯀꯣ
ꯑꯥꯃ ꯂꯩꯦ
ꯍꯣꯏ ꯑꯗꯨ ꯃꯥꯅ ꯃꯥ ꯆꯥꯛꯄ꯭ꯔꯥ
ꯆꯠꯇꯦ ꯑꯗꯨꯏ ꯆꯠꯂꯔꯣꯏꯗ꯭ꯔꯥ ꯆꯠꯇ꯭ꯔꯗꯤ ꯑꯥ ꯅꯪ ꯑꯣꯐꯤꯁ ꯆꯠꯇ꯭ꯔꯗꯤ ꯉꯥꯡꯕꯤꯒꯅꯤ
ꯃꯨꯁꯂꯤꯝ ꯅꯨꯄꯤꯗ ꯍꯣꯏ ꯍꯣꯏ ꯕꯗꯜꯅ ꯏꯕ꯭ꯔꯣ
ꯑꯥ
ꯑ ꯇꯨꯝ꯭ꯔꯒ ꯂꯥꯏꯕ꯭ꯔꯣ
ꯃꯥ ꯇꯨꯃ ꯀꯂꯦ ꯅꯪꯁꯨ ꯇꯨꯝꯃꯒ ꯂꯩꯔꯗꯤ ꯍꯌꯦꯡ ꯅꯪꯒꯤ ꯕꯣꯁꯇ ꯉꯥꯡꯕꯤꯔꯅꯦ
ꯍꯣꯏ ꯍꯧꯖꯤꯛ ꯈꯔꯅꯈꯣ ꯑꯗꯨ ꯄꯨꯡ ꯄꯨꯡ ꯑꯃ ꯑꯅꯤꯒꯨꯝꯕꯗ ꯆꯠꯒꯦ ꯖꯦꯔꯣꯛꯁ ꯇꯕꯥꯥ ꯎꯝ
ꯑꯩ ꯅꯪ ꯃꯔꯤꯣꯗ ꯌꯦꯡꯦ ꯑ ꯄꯒ꯭ꯔꯤꯝꯗ ꯌꯦꯡꯒ
ꯑꯣ ꯑꯣꯂ ꯑꯣꯏꯌꯦꯃꯨꯀ ꯑꯥ
ꯌꯥꯝꯅ ꯅꯨꯡꯉꯥꯏꯕꯅꯦ ꯑꯗꯨ ꯇꯩꯕꯁꯨ ꯑꯩ ꯍꯥꯟꯅ ꯌꯨꯁ ꯇꯧꯈ꯭ꯔꯦ ꯃꯃꯥꯡꯗ ꯑꯩꯗꯤ ꯀꯦꯕꯅꯤꯅ
ꯂꯥꯛꯑꯣ ꯑꯗꯨ ꯅꯪ ꯇ꯭ꯔꯥꯏ ꯇꯧꯕꯁꯨ ꯌꯥꯏ
ꯎꯝ ꯇꯧꯒꯦ ꯇꯧꯋꯦ
ꯎꯝ
ꯅꯪꯗꯤ ꯍꯥꯏꯅꯗꯦꯀꯣ
ꯍꯣꯏ ꯍꯥꯏꯅꯗꯦ ꯑꯩꯉꯣꯟꯗ
ꯎꯝ ꯅꯪ ꯑꯗꯨꯒ ꯀꯔꯤꯒꯤ ꯂꯩꯕ꯭ꯔꯥ
ꯀꯔꯤ
ꯅꯪ ꯑꯗꯨꯒ ꯀꯔꯤꯒꯤ ꯂꯩꯔꯤꯕꯅꯣ
ꯀꯔꯤ ꯀꯔꯤꯁꯨ ꯂꯩꯇ꯭ꯔꯔꯤ ꯇꯥꯕꯣ
ꯑꯗꯨꯒ ꯅꯪ ꯀꯩꯒꯤ ꯂꯩꯔꯤꯕ꯭ꯔꯥ ꯀꯩꯒꯤ ꯂꯩꯔꯤꯅꯣ ꯑꯗꯨꯒꯒ
ꯑꯗꯨ ꯎꯝ ꯑꯩꯗꯤꯀꯣ
ꯑꯥ
ꯄꯂꯝꯝ ꯄꯂꯝꯒꯤ ꯁꯟꯁꯀ꯭ꯔꯤꯝ ꯑꯃ ꯄꯥꯝꯃꯤ
ꯀꯩꯅꯣ ꯒ꯭ꯔꯤꯟ ꯇꯤꯒꯤꯗꯣ ꯂꯧꯕ ꯅꯨꯡꯉꯥꯏꯕꯅꯦ
ꯍꯣꯏ ꯍꯣꯏ ꯒ꯭ꯔꯤꯟ ꯇꯤꯒꯤ ꯂꯣꯟꯅꯤꯡꯉꯦ
ꯒ꯭ꯔꯤꯟ ꯇꯤꯒꯤꯗꯣ ꯑꯩ ꯌꯨꯁ ꯇꯧꯈ꯭ꯔꯦ ꯃꯃꯥꯡꯗ ꯑꯣꯚꯔ ꯍꯥꯏꯕ ꯀꯥꯟꯗ ꯕꯥꯏ ꯕꯥꯏ ꯋꯥꯟ ꯒꯦ ꯋꯥꯟ ꯂꯩꯕ ꯀꯥꯟꯗ ꯀꯗ
ꯑꯣ ꯄ꯭ꯔꯥꯏꯖꯇꯤ ꯀꯔꯤ ꯄꯤꯔꯦ
ꯑ